ꯍꯂꯣ
ꯍꯜꯂꯣ
ꯀꯔꯤ ꯇꯧꯔꯝꯃꯤꯅꯣ
ꯁꯨꯝ ꯍꯥꯏꯗꯤ ꯆꯥꯛ ꯇꯣꯛꯑꯛꯄꯁꯨ ꯉꯥꯏꯔꯤ ꯋꯥꯛꯀꯤꯡ ꯁꯨꯝ ꯆꯠꯂꯝꯝꯕꯅꯤ ꯁꯨꯃꯥꯡꯗ
ꯑꯣ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕ ꯉꯁꯤ ꯅꯣꯡꯃꯁꯤꯕꯨ ꯀꯃꯥꯏꯅ ꯂꯦꯜꯂꯤꯒꯦ
ꯍꯧꯖꯤꯛꯀꯥꯟꯁꯦ ꯀꯩꯁꯨꯝ ꯊꯣꯏꯗꯣꯛꯄ ꯇꯧꯗꯦ ꯍꯥꯏꯗꯤ ꯑꯩꯈꯣꯏꯒꯤ ꯑꯦꯛꯖꯥꯝꯁꯨ ꯂꯣꯏꯅꯈ꯭ꯔꯕꯅꯤꯅꯀꯣ ꯀꯩꯁꯨꯝ ꯀꯣꯂꯦꯖ ꯀꯩꯀꯥ ꯆꯠꯄ ꯈꯣꯠ ꯆꯠꯄ ꯃꯇꯝ ꯑꯗꯨꯒꯨꯝꯕꯗꯣ ꯀꯩꯁꯨꯝ ꯇꯧꯗꯦ ꯉꯁꯥꯏꯁꯦ ꯑꯌꯨꯛ ꯁꯦ ꯑꯩꯁꯦ ꯍꯧꯒꯠꯂꯒ ꯎꯝ ꯑꯉꯥꯡ ꯈꯔ ꯃꯣꯏ ꯑꯦꯛꯖꯥꯝ ꯇꯧꯕ ꯈꯔ ꯌꯥꯎꯔꯤꯕ ꯑꯗꯨꯅ ꯃꯣꯏꯈꯩꯗꯣ ꯍꯥꯏꯗꯤ ꯉꯥꯛꯇꯪ ꯂꯥꯛꯑꯦ ꯑꯗꯨꯒ ꯃꯣꯏꯒꯤ ꯇꯨꯏꯁꯟ ꯉꯥꯛꯇꯪ ꯇꯧꯔꯦ ꯄꯨꯡ ꯅꯤꯄꯥꯥꯟ ꯑꯗꯥꯏꯐꯥꯎ ꯇꯧꯔꯦ ꯑꯗꯨꯗꯨꯒ ꯑꯃꯨꯛ ꯉꯥꯛꯇꯪ ꯑꯗꯨ ꯃꯣꯏꯒꯤꯗ ꯂꯣꯏꯔꯒ ꯑꯩ ꯀꯩꯀꯩ ꯈꯔ ꯑꯃꯨꯛ ꯆꯥꯥꯁꯜꯂꯦ ꯑꯗꯨꯗ ꯂꯣꯏꯔꯒ ꯑꯩꯈꯣꯏꯒꯤ ꯑꯩꯈꯣꯏꯅ ꯐꯅꯦꯛ ꯑꯃ ꯁꯥꯕꯗꯣ ꯑꯗꯨꯒꯤ ꯐꯅꯦꯛꯇꯣ ꯑꯃꯨꯛ ꯁꯥꯔꯦ ꯉꯥꯛꯇꯪ ꯑꯗ ꯀꯨꯏꯅꯗꯤ ꯁꯥꯇ꯭ꯔꯦ ꯑꯗꯨꯗꯨꯒ ꯑꯗꯨꯝ ꯑꯗꯨꯗꯣ ꯁꯥꯕ ꯂꯣꯏꯕꯒ ꯑꯗꯨꯝ
ꯑꯗꯨꯒꯤ ꯐꯅꯦꯛꯇꯣ ꯀꯌꯥ ꯁꯨꯔꯒꯦ ꯀꯌꯥ ꯍꯥꯏꯗꯤ ꯀꯌꯥ ꯂꯣꯏꯈ꯭ꯔꯒꯦꯕ
ꯄꯨꯂꯞ ꯇꯔꯦꯠꯀꯨꯝꯕ ꯁꯨꯗꯣꯔꯔꯕ ꯃꯥ ꯍꯥꯏꯗꯤ ꯍꯧꯖꯤꯛ ꯁꯥꯔꯤꯕꯁꯦ ꯐꯪꯗꯣꯔꯦꯕ ꯑꯁꯤꯒ ꯊꯥꯕꯗꯤ ꯐꯅꯦꯛꯁꯦ ꯇꯔꯦꯠ ꯑꯃꯨꯛ ꯁꯨꯔꯅꯤ
ꯅꯪꯅ ꯅꯪ ꯅꯪ ꯈꯛꯇꯅ ꯁꯥꯕ꯭ꯔꯣ ꯀꯅꯥ ꯀꯅꯥ ꯁꯥꯃꯤꯟꯅꯒꯦ ꯅꯣꯏ ꯃꯥꯟꯅꯒ ꯄ꯭ꯔꯥꯉꯛꯄ꯭ꯔꯣ
ꯑꯩꯈꯣꯏ ꯃꯥꯁꯨ ꯃꯔꯛ ꯃꯔꯛꯇ ꯁꯥꯕ ꯌꯥꯎꯋꯦ ꯑꯗꯣ ꯑꯩꯈꯣꯏꯒꯤ ꯏꯅꯦ ꯑꯃ ꯂꯩꯌꯦꯕ ꯃꯥꯒꯤ ꯃꯆꯥꯅꯨꯄꯤꯗꯨꯒ ꯄꯨꯂꯞ ꯁꯥꯃꯤꯟꯅꯕ ꯅꯦꯕ ꯑꯩꯒ
ꯑꯥ ꯑꯥ
ꯑꯗꯣ ꯑꯌꯥꯝꯕꯅ ꯑꯗꯨꯝ ꯃꯥꯥꯟꯅ ꯁꯥꯏ ꯍꯥꯏꯗꯤ ꯑꯩꯗꯤ
ꯑꯗꯣ ꯀꯩꯅꯣ ꯇꯧꯕꯗꯣ ꯀꯩꯅꯣ ꯇꯧꯕ ꯐꯅꯦꯛꯇꯣ ꯌꯣꯟꯕ꯭ꯔꯣ ꯀꯃꯥꯏꯅ ꯇꯧꯏꯦ
ꯑ ꯌꯣꯂꯦ ꯑꯗꯨꯗꯨꯒ ꯂꯣꯏꯔꯝꯗꯥꯏꯗ ꯗꯤꯒꯤ ꯑꯩꯈꯣꯏꯒꯤ ꯑꯣꯏ ꯑꯩꯈꯣꯏꯒꯤ ꯍꯥꯏꯗꯤ ꯁꯔꯨꯛꯁꯨ ꯂꯧꯒꯅꯦꯕ ꯑꯗꯣ ꯍꯧꯖꯤꯛꯀꯤꯗꯤ ꯌꯣꯂꯦ
ꯀꯌꯥꯗ ꯌꯣꯜꯂꯤꯅꯣ
ꯐꯅꯦꯛꯁꯦ ꯍꯥꯏꯗꯤ ꯍꯧꯖꯤꯛꯀꯥꯟꯗꯤ ꯃꯥꯒꯤ ꯃꯥꯒꯤ ꯂꯪ ꯍꯥꯏꯗꯤ ꯃꯈꯜ ꯃꯈꯜꯗꯨꯒꯤ ꯃꯃꯜꯗꯤ ꯃꯥꯟꯅꯗꯕ ꯃꯥꯜꯂꯦ ꯑꯗꯣ
ꯋꯥꯟ ꯄ꯭ꯂꯥꯏꯗ ꯀꯌꯥ ꯌꯣꯜꯂꯤꯅꯣ
ꯋꯥꯟ ꯄ꯭ꯂꯥꯏꯁꯦ ꯍꯧꯖꯤꯛ ꯂꯨꯄꯥ ꯆꯥꯃꯔꯤ ꯌꯥꯡꯈꯩ ꯑꯗꯨꯃꯥꯏꯅ ꯌꯣꯜꯂꯦꯕ
ꯎꯝ
ꯑꯗꯨꯒ ꯂꯦꯅꯤꯟꯒꯨꯝꯕꯅꯤꯅ ꯂꯨꯄꯥ ꯆꯥꯝꯃꯉꯥ ꯑꯗꯨꯃꯥꯏꯅ ꯑꯗꯒꯤ ꯑꯇꯩ ꯑꯇꯩ ꯃꯥꯒꯤ ꯍꯥꯏꯗꯤ ꯂꯪ ꯂꯪꯗꯨꯒꯤ ꯃꯈꯥ ꯄꯣꯟꯅ ꯃꯥꯒꯤ ꯃꯃꯟꯗꯣ ꯑꯗꯨꯃꯥꯏꯅ ꯇꯧꯏꯤ
ꯑꯣ ꯑꯗꯨꯗꯤ ꯐꯅꯦꯛ ꯄꯨꯟꯅ ꯀꯌꯥꯅꯦ ꯍꯥꯏꯕꯅꯣ ꯅꯪꯒꯤꯗꯨꯕꯣ
ꯐꯅꯦꯛꯁꯦ ꯄꯨꯟꯅ ꯎꯝ ꯐꯅꯦꯛ ꯇꯔꯥꯅꯤꯊꯣꯏ ꯍꯧꯕꯅꯦ ꯍꯥꯏꯗꯤ ꯑꯍꯥꯟꯕ ꯇꯝꯕ ꯍꯧꯕ ꯀꯩꯀꯥ ꯑꯣꯏꯕꯒꯤ ꯍꯥꯏꯗꯤ ꯁꯨꯝ ꯇꯝꯕ ꯑꯣꯏꯅ ꯇꯧꯒꯦꯅ ꯑꯗꯨꯅ ꯍꯧꯖꯤꯛꯁꯦ ꯐꯅꯦꯛ ꯇꯔꯥꯅꯤꯊꯣꯏ ꯊ ꯐꯅꯦꯛ ꯇꯔꯦꯠ ꯑꯃꯗꯤ ꯍꯥꯏꯗꯤ ꯍꯧꯖꯤꯛ ꯁꯥꯔꯤꯁꯤꯒ ꯄꯥꯔꯗꯤ ꯇꯔꯦꯠ ꯑꯃꯗꯤ ꯁꯥꯔꯦ ꯑꯗꯨꯒ ꯐꯅꯦꯛ ꯃꯉꯥꯃꯨꯛꯇꯤ ꯋꯥꯠꯂꯤ ꯁꯥꯗꯕꯗ
ꯑꯣ ꯑꯗꯨ ꯅꯪ ꯐꯅꯦꯛ ꯇꯔꯦꯠ ꯍꯥꯏꯗꯣ ꯂꯣꯏꯅ ꯌꯣꯟꯕ ꯂꯣꯏꯈ꯭ꯔꯕꯣ
ꯂꯣꯏꯈꯔꯦ ꯍꯥꯏꯗꯤ ꯐꯅꯦꯛꯁꯦ ꯂꯧꯒꯗꯕ ꯃꯤꯗꯤ ꯂꯩꯔꯒ ꯍꯥꯏꯗꯤ ꯑꯩꯈꯣꯏꯅ ꯁꯥꯗꯕꯗꯣ ꯑꯗꯨꯃꯥꯏꯅ ꯇꯋꯦ ꯑꯗꯣ ꯑꯗꯨꯝ ꯑꯃꯃꯝ ꯍꯥꯏꯗꯤ ꯄꯨꯂꯞꯀ ꯌꯣꯟꯕꯗꯦꯗ ꯍꯥꯏꯗꯤ ꯑꯩꯈꯣꯏꯗ ꯍꯥꯏꯗꯤ ꯁꯨꯝ ꯑ ꯑꯃ ꯂꯣꯏꯕꯒ ꯍꯥꯏꯗꯤ ꯑꯩꯈꯣꯏꯅ ꯁꯥꯔꯤꯁꯤꯁꯨ ꯄꯨꯔꯥ ꯍꯥꯏꯗꯤ ꯑꯁꯦꯡꯕ ꯀꯣꯟꯗ ꯅꯠꯇꯦꯕ
ꯎꯝ ꯎꯝ
ꯊꯥꯏꯅꯒꯤ ꯌꯣꯡꯈꯝ ꯑꯃꯅ ꯃꯆꯥ ꯂꯩꯕꯗꯣ ꯍꯧꯖꯤꯛꯅ ꯔꯥꯅꯤ ꯐꯤꯒꯨꯝꯕ ꯁꯥꯟꯅꯕ ꯍꯥꯏꯗꯤ ꯐꯤ ꯑꯄꯥꯕꯒꯨꯝꯕ ꯀꯣꯟꯅꯕ ꯑꯣꯏꯕꯅꯤꯅ ꯐꯅꯦꯛꯇꯣ ꯍꯥꯏꯗꯤ ꯃꯌꯥꯝ ꯑꯃ ꯀꯣꯟꯁꯤꯜꯂꯀꯥꯟꯗ ꯑꯩꯈꯣꯏꯗ ꯍꯥꯏꯗꯤ ꯁꯨꯝ ꯁꯥꯕ ꯅꯨꯡꯉꯥꯏꯇꯦꯕ
ꯎꯝ
ꯐꯅꯦꯛ ꯑꯝꯃꯝ ꯑꯗꯨꯃꯥꯏꯅ ꯁꯨꯔꯛꯄꯒ ꯑꯝꯃꯝ ꯈꯔ ꯍꯦꯜꯂꯛꯄꯒ ꯑꯗꯨꯝ ꯀꯛꯊꯠꯂꯦ ꯑꯗꯨꯗꯨꯒ ꯑꯗꯨꯝ ꯑꯗꯨꯃꯥꯏꯅ ꯇꯧꯔꯒ ꯌꯣꯜꯂꯦ
ꯑꯣ ꯑꯁ ꯑꯗꯨꯗꯤ ꯑꯝꯃꯝ ꯑꯁꯨꯝ ꯀꯛꯑꯒ ꯂꯩꯕꯅꯤꯅ ꯊꯕꯛꯁꯦ ꯍꯟꯖꯤꯟ ꯍꯟꯖꯤꯟ ꯑꯗꯨꯝ ꯇꯧꯔꯦꯅꯦꯀꯣ ꯍꯥꯏꯗꯤ ꯀꯣꯟ ꯑꯆꯧꯕꯒꯤꯗꯤ ꯑꯗꯨꯝ ꯃꯉꯥ ꯇꯔꯨꯛ ꯀꯣꯜꯂꯁꯨ ꯑꯗꯨꯝ ꯌꯥꯏꯗꯅ
ꯑ ꯀꯣꯟ ꯑꯆꯧꯕꯗꯗꯤ ꯐꯤꯁꯦ ꯑꯃ ꯁꯥꯔꯦꯅ ꯍꯥꯏꯔꯁꯨ ꯑꯈꯣꯏ ꯍꯥꯏꯗꯤ ꯅꯥꯠꯀꯨꯝꯕ ꯊꯥꯔꯝꯗꯥꯏ ꯍꯥꯏꯗꯤ ꯑꯗꯨꯝ ꯌꯥꯝꯅ ꯅꯨꯡꯉꯥꯏꯅ ꯍꯥꯏꯗꯤ ꯑꯃ ꯅꯥꯀꯟ ꯑꯃꯗ ꯆꯤꯡꯈꯠꯂꯒ ꯅꯥꯀꯟ ꯑꯃꯗ ꯍꯥꯏꯗꯤ ꯀꯣꯟꯁꯤꯜꯂꯤꯗꯅ ꯑꯗꯣ ꯑꯈꯣꯏ ꯁꯤꯒꯤ ꯗꯤ ꯑꯗꯨꯒꯨꯝꯕꯗꯨꯁꯨ ꯌꯥꯗ꯭ꯔꯦ ꯍꯥꯏꯗꯤ ꯑꯩꯒꯤ ꯁꯥꯒꯗꯕ ꯅꯥꯠꯇꯨꯃꯥ ꯂꯣꯏꯔꯕ ꯃꯇꯨꯡꯗ ꯑꯃꯨꯛ ꯍꯥꯏꯗꯤ ꯀꯨꯝꯗꯅꯔꯒ ꯃꯣꯏꯒꯤꯁꯤꯗ ꯍꯥꯏꯗꯤ ꯐꯥꯕ ꯆꯩ ꯅꯠꯇ꯭ꯔꯒ ꯌꯣꯠ ꯑꯃ ꯍꯩ ꯍꯥꯞꯄꯒ ꯐꯥ ꯑꯥꯏꯌꯦꯕ ꯑꯗꯨꯅ ꯑꯗꯨꯗꯨ ꯨꯁꯨꯃꯨꯛ ꯐꯥꯕꯒꯤ ꯑꯗꯒꯤ ꯑꯗꯨꯁꯨ ꯑꯃꯨꯛ ꯃꯄꯥꯁꯦ ꯑꯃꯨꯛ ꯆꯥꯅꯍꯟꯗ꯭ꯔꯕꯁꯦ ꯌꯥꯗꯦꯕ
ꯎꯝ
ꯑꯗꯨꯗꯨꯅ ꯍꯥꯏꯗꯤ ꯌꯥꯡꯕꯗꯤ ꯌꯥꯝꯅ ꯌꯥꯡꯉꯦ ꯍꯥꯏꯗꯤ ꯀꯣꯟ ꯑꯆꯧꯕꯗꯨꯗꯤ ꯍꯥꯏꯗꯤ ꯆꯥꯎꯕꯅꯤꯅ ꯍꯥꯏꯗꯤ ꯑꯈꯣꯏꯅ ꯁꯨꯃꯥꯏꯅ ꯌꯩꯁꯟꯕ ꯀꯩꯀꯥ ꯇꯧꯕꯀꯥꯟꯗ ꯂꯨꯝꯕꯗꯣ
ꯎꯝ
ꯑꯗꯨꯗꯨꯃꯗꯤ ꯇꯧꯗꯦ ꯍꯥꯏꯗꯤ ꯁꯤꯗꯗꯤ ꯍꯥꯏꯗꯤ ꯄꯥꯡꯁꯦ ꯌꯥꯝꯅ ꯌꯥꯡꯕꯅꯤꯅ ꯅꯨꯡꯉꯥꯏ ꯑꯗꯨꯗꯨꯒ ꯁꯥꯕ ꯂꯣꯏꯔꯒ ꯅꯥꯠ ꯊꯥꯕꯒꯨꯝꯕ ꯑꯗꯒꯤ ꯐꯤ ꯀꯛꯄ ꯐꯤ ꯀꯣꯟꯖꯤꯟꯕꯒꯨꯝꯕ ꯀꯥꯟꯗꯗꯤ ꯀꯣꯟ ꯑꯆꯧꯕꯅꯗꯤ ꯅꯨꯉꯥꯏꯌꯦ
ꯑꯣ ꯑꯣ ꯑꯗꯨꯗꯤ ꯉꯁꯤꯁꯦ ꯐꯤ ꯈꯔꯁꯨ ꯁꯥꯔꯦ, ꯅꯪ ꯑꯥ ꯅꯪ ꯑꯉꯥꯡ ꯑꯌꯨꯛꯇ ꯇꯨꯏꯁꯟ ꯇꯧꯋꯦ ꯍꯥꯏꯁꯦ ꯅꯨꯡꯗꯤꯟꯗꯁꯨ ꯇꯧꯕꯒꯨꯝ ꯇꯧꯗꯥꯏꯅꯦ?
ꯑꯣ ꯍꯣꯏ ꯅꯨꯡꯗꯤꯟꯗ ꯇꯧꯕ ꯑꯉꯥꯡꯒꯩꯁꯦ ꯃꯣꯏꯁꯦ ꯑꯛ ꯖꯥꯝ ꯃꯌꯥ ꯑꯣꯏꯕ ꯑꯗꯨꯗꯨꯅ ꯑꯦꯛꯖꯥꯝ ꯃꯅꯨꯡ ꯍꯧꯖꯤꯛ ꯃꯣꯏꯁꯦ ꯑꯦꯛꯖꯥꯝ ꯇꯧꯔꯤꯕ ꯑꯗꯨꯗꯨꯅ ꯑꯩꯅ ꯁꯨꯝ ꯅꯨꯉꯥꯏꯇꯔꯦ ꯍꯥꯏꯗꯤ ꯁꯨꯝ ꯑꯦꯛꯖꯥꯝ ꯆꯠꯂꯝꯗꯥꯏ ꯑꯗꯨꯗ ꯍꯥꯏꯗꯤ ꯃꯣꯏ ꯅꯨꯡꯗꯤꯟꯗ ꯄꯥꯕ ꯂꯣꯏꯍꯧꯗꯕ ꯀꯣꯏꯁꯟ ꯑꯗꯨꯝ ꯈꯔ ꯌꯥꯎꯕꯗꯣ
ꯎꯝ
ꯑꯗꯨꯒꯨꯝꯕꯗꯣ ꯍꯥꯏꯗꯤ ꯑꯩꯅ ꯑꯌꯨꯛꯇꯨꯗ ꯁꯨꯝ ꯏꯃꯤꯟꯅꯁꯤ ꯑꯗꯒꯤ ꯍꯥꯏꯗꯤ ꯁꯨꯝ ꯈꯔ ꯑꯁꯣꯟꯕ ꯑꯉꯥꯡ ꯁꯨꯝ ꯌꯥꯎꯔꯛꯄꯗꯣ ꯃꯣꯏꯒꯩꯁꯤꯁꯨ ꯍꯥꯏꯗꯤ ꯑꯩꯩꯃꯅꯛ ꯇꯂꯥꯛꯑꯒ ꯑꯗꯨꯃꯥꯏꯅ ꯄꯥꯃꯤꯟꯅꯖꯦꯅ ꯇꯧꯕꯅꯦꯕ ꯑꯗꯨꯗꯨꯒꯤ ꯍꯥꯏꯗꯤ ꯃꯣꯏ ꯑꯦꯛꯖ ꯖꯥꯝ ꯃꯅꯨꯡꯇꯪꯒꯤꯅꯤꯗ ꯑꯌꯨꯛꯇ ꯑꯩꯅ ꯂꯥꯛꯑꯣꯅ ꯀꯧꯕꯁꯤꯗꯤ꯫
ꯑꯣ ꯑꯌꯨꯛꯇꯁꯨ ꯇꯧꯕꯤꯕ ꯑꯗꯨꯒ ꯅꯨꯡꯗꯤꯟ ꯗꯁ ꯖꯥ ꯃꯨꯛ ꯇꯧꯕꯤꯕ?
ꯑꯥ ꯑꯗꯣ ꯃꯣꯏꯒꯤ ꯑꯦꯛꯖꯥꯝꯁꯦ ꯍꯥꯏꯗꯤ ꯉꯁꯤ ꯊꯣꯛꯑꯦꯅ ꯈꯜꯂꯗꯤ ꯍꯥꯌꯦꯡꯁꯤꯃ ꯑꯣꯞ ꯂꯩꯌꯦꯕ ꯑꯗꯣ ꯑꯗꯨꯃꯥꯏꯅ ꯑꯣꯞ ꯂꯩꯕ ꯅꯨꯃꯤꯠ ꯀꯨꯝꯕꯗꯗꯤ ꯇꯧꯗꯦ ꯑꯗꯨꯗꯨꯒ ꯑꯦꯛꯖꯥꯝ ꯊꯣꯛꯄ ꯊꯣꯛꯄ ꯅꯨꯃꯤꯠꯁꯦ ꯁꯤꯒꯤꯗꯤ ꯑꯌꯨꯛ ꯑꯌꯨꯛꯁꯦ ꯑꯩꯅ ꯂꯥꯛꯑꯣꯅ ꯍꯥꯏꯕ ꯑꯗꯨꯒ ꯑꯗꯨꯃꯥꯏꯅ ꯑꯣꯏꯅ ꯇꯧꯋꯦ꯫
ꯑꯣ ꯑꯗꯨꯗꯤ ꯐꯩꯅꯦꯀꯣ ꯍꯥꯏꯗꯤ ꯈꯔ ꯁꯣꯟꯕ ꯌꯥꯎꯕꯁꯤꯡꯁꯨ ꯈꯔ ꯇꯥꯛꯄꯤ ꯈꯣꯠꯄꯤ ꯇꯧꯔꯕꯅꯤꯅ ꯈꯔ ꯀꯥꯟꯅꯖꯔꯅꯤꯕ ꯃꯣꯏꯗꯁꯨ
ꯍꯣꯏ ꯍꯥꯏꯗꯤ ꯍꯩꯕ ꯑꯃꯅ ꯑꯗꯨꯝ ꯍꯩ ꯍꯥꯏꯗꯤ ꯑꯗꯒꯤ ꯑꯁꯣꯟꯕꯗꯨꯗꯤ ꯑꯗꯨꯝ ꯃꯥꯗꯤ ꯍꯥꯏꯗꯤ ꯁꯨꯝ ꯄꯥꯔꯖꯨ ꯐꯥꯎ ꯌꯥꯗꯕ ꯍꯥꯏꯗꯤ ꯁꯨꯝ ꯀꯣꯛꯇ ꯐꯥꯈ꯭ꯔꯁꯨ ꯑꯗꯨ ꯑꯗꯒꯤ ꯀꯥꯎꯒꯟꯕ ꯑꯗꯨꯒꯨꯝꯕ ꯃꯌꯥꯝ ꯑꯃ ꯁꯨꯝ ꯑꯗꯨꯃꯥꯏꯅ ꯇꯧꯕ ꯑꯉꯥꯡꯁꯨ ꯑꯗꯨꯝ ꯌꯥꯎꯋꯦꯕ ꯑꯗꯨꯅ ꯑꯩꯅ ꯃꯣꯏ ꯀꯩꯒꯤ ꯈꯜꯂꯒ ꯑꯗꯨꯃꯥꯏꯅ ꯇꯧꯕꯤꯕ꯫
ꯐꯩꯌꯦ ꯐꯩꯌꯦ ꯅꯪ ꯑꯗꯨꯃꯥꯏꯅ ꯇꯧꯕꯤꯕꯗꯣ꯫
ꯑꯗꯨꯅꯦ ꯑꯗꯨꯗꯨꯒ ꯑꯗꯨꯃꯥꯏꯅ ꯑꯩꯁꯦ ꯉꯥꯛꯇꯪ ꯀꯣꯟꯁꯦ ꯁꯥꯔꯝꯃꯒ ꯆꯥꯛ ꯑꯃꯨꯛ ꯆꯥꯊꯣꯛꯑꯦ ꯑꯗꯨꯗꯒꯤꯗꯤ ꯎꯝ ꯆꯥꯛ ꯇꯣꯛꯄ ꯂꯣꯏꯔꯒ ꯑꯩꯈꯣꯏꯒꯤ ꯏꯅꯝꯃ ꯑꯃ ꯂꯩꯕꯗꯣ ꯑꯗꯣ ꯃꯥꯅ ꯃꯥꯁꯦ ꯍꯥꯏꯗꯤ ꯑ ꯃꯥꯁꯦ ꯑꯩꯈꯣꯏ ꯑꯁꯤꯒꯤ ꯍꯥꯏꯗꯤ ꯄ꯭ꯔꯥꯏꯃꯥꯔꯤ ꯍꯦꯜꯠ ꯁꯦꯟꯇꯔꯗ ꯆꯠꯂꯒ ꯁꯨꯝ ꯀꯥꯔꯠ ꯀꯨꯝꯕ ꯍꯦꯜ ꯀꯥꯔꯠ ꯀꯨꯝꯕ ꯃꯥꯜꯂꯦ ꯑꯗꯨꯒꯨꯝꯕ ꯁꯥꯕꯒꯤ ꯃꯥꯁꯦ ꯆꯠꯀꯦꯅ, ꯃꯥꯒꯤ ꯍꯟꯗꯛ ꯑꯉꯥꯡ ꯑꯃ ꯀꯨꯏꯗ꯭ꯔꯤ ꯊꯥ ꯃꯔꯤꯒꯨꯝꯕ ꯁꯨꯕ ꯇꯥ ꯉꯥꯏꯔꯤ, ꯑꯗꯨꯒꯤ ꯑꯉꯥꯡꯗꯨꯁꯨ ꯑꯃꯨꯛ ꯉꯥꯛꯇ ꯁꯦꯟꯅꯕꯤꯔꯝꯃꯣꯅ ꯑꯃꯨꯛ ꯂꯥꯍꯧꯔꯦ ꯑꯗꯨꯗꯒꯤꯗꯤ ꯑꯉꯥꯡꯗꯣ ꯑꯗꯨꯝ ꯁꯦꯟꯅ ꯁꯦꯟꯅꯅ ꯑꯗꯨꯝ ꯄꯨꯡꯁꯦ ꯍꯥꯏꯗꯤ ꯃꯣꯏ ꯑꯗꯨꯒꯤ ꯀꯥꯔꯗ ꯁꯥꯕꯁꯦ ꯃꯤ ꯃꯌꯥꯝ ꯁꯥꯅꯕ ꯃꯥꯜꯂꯦꯕ ꯍꯧꯖꯤꯛꯀꯥꯟꯁꯦ ꯑꯗꯨꯗꯨꯅ ꯑꯗꯨꯒꯨꯝꯕ ꯑꯗꯨꯒꯤ ꯆꯠꯈꯤꯀꯥꯟꯗꯨꯗ ꯑꯃꯨꯛ ꯑꯩꯅ ꯑꯉꯥꯡꯗꯨ ꯑꯃꯨꯛ ꯀꯨꯏꯅ ꯑꯃꯨꯛ ꯂꯧꯔꯒ ꯂꯩꯔꯦ ꯑꯩꯈꯣꯏ ꯏꯅꯦꯒꯤ ꯃꯆꯥꯅꯨꯄꯤꯗꯨꯒ ꯑꯩꯒ ꯂꯧꯃꯤꯟꯅꯔꯒ ꯑꯗꯨꯅ ꯄꯨꯡ ꯑꯗꯨꯝ ꯑꯃ ꯃꯈꯥꯏ ꯈꯔ ꯍꯦꯟꯕ ꯑꯗꯨꯃꯥꯏꯅ ꯇꯥꯁꯟꯒ꯭ꯔꯦꯕ ꯑꯗꯒꯤꯗꯤ ꯑꯩꯁꯦ ꯉꯍꯥ ꯥꯡꯒꯩꯗꯤ ꯑꯗꯨꯝ ꯅꯨꯡꯗꯤꯟꯁꯦ ꯉꯥꯇꯪ ꯉꯥꯇꯪ ꯄꯣꯊꯥꯕ ꯑꯣꯏꯅ ꯇꯨꯝꯕꯅꯦꯕ ꯑꯗꯣ ꯉꯁꯤꯗꯤ ꯇꯨꯝꯁꯨ ꯇꯩꯝꯗ꯭ꯔꯦ ꯑꯗꯨꯒ ꯑꯗꯨ ꯍꯜꯂꯛꯄꯒ ꯑꯩꯁꯦ ꯑꯗꯨꯝ ꯏꯔꯨꯖꯊꯣꯛꯑꯒ ꯑꯗꯨꯝ ꯑꯉꯥꯡꯈꯩꯁꯨ ꯑꯗꯨꯝ ꯂꯥꯛꯑꯦ ꯑꯗꯨꯗꯨꯒ ꯑꯃꯨꯛ ꯅꯨꯡꯊꯤꯟꯒꯤ ꯑꯉꯥꯡ ꯇꯨꯏꯁꯟꯁꯦ ꯑꯃꯨꯛ ꯇꯧꯔꯦ
ꯎꯝ ꯑꯗꯨꯗꯤ ꯄꯣꯊꯥꯕ ꯅꯪꯗ꯭ꯔꯦꯕ ꯉꯁꯤ
ꯑ ꯑꯗꯨ ꯑꯗꯨꯅ ꯑꯗꯨꯝ ꯍꯥꯏꯗꯤ ꯉꯁꯤꯗꯤ ꯈꯔ ꯉꯟꯅ ꯑꯗꯨꯝ ꯍꯥꯏꯗꯤ ꯅꯨꯡꯗꯥꯡꯗ ꯑꯣꯏꯅ ꯉꯟꯅ ꯑꯗꯨꯝ ꯈꯔ ꯄꯣꯊꯥꯔꯅꯤ
ꯑꯣ ꯉꯁꯥꯏ ꯅꯨꯡꯗꯤꯟ ꯄꯣꯊꯥꯍꯧꯗ꯭ꯔꯕꯅꯤꯅ
ꯍꯥꯏꯗꯤ ꯏꯆꯦ ꯍꯣꯏꯗꯤ ꯃꯣꯏ ꯑꯗꯨꯝ ꯑꯌꯨꯛꯇ ꯑꯗꯨꯝ ꯅꯨꯡꯇꯤꯒꯤ ꯋꯥꯀꯤꯡ ꯆꯠꯂꯤꯗꯅ ꯏꯆꯦ ꯍꯣꯏꯗꯤ
ꯎꯝ
ꯑꯗꫭ ꯍꯥꯏꯗꯤ ꯑꯁ ꯑꯩꯗꯤ ꯍꯦꯛꯇ ꯉꯝꯗꯕꯅꯤꯅꯦ ꯍꯧꯒꯠꯄꯁꯦ
ꯑꯁ ꯑꯩꯈꯣꯏꯁꯨ ꯅꯦ ꯉꯝꯗꯕꯩ ꯋꯥꯕꯨꯗꯤꯅꯦ ꯍꯧꯒꯠꯄꯒꯤ ꯉꯍꯥꯛꯇꯪꯁꯤꯗꯤ ꯍꯥꯏꯗꯤ ꯇꯨꯝꯃꯨꯔꯒꯅꯦ ꯑꯦꯂꯥꯔꯝ ꯊꯝꯕꯒꯤ ꯃꯤꯀꯞ ꯊꯣꯛꯂꯛꯑꯒꯅꯦ ꯍꯧꯒꯠꯀꯅꯤ ꯈꯟꯕꯁꯤꯗꯅꯦ ꯑꯁ ꯌꯥꯝ ꯇꯟꯕ ꯐꯥꯎꯋꯦ ꯑꯗꯨꯏꯁꯨꯅꯦ ꯑꯁꯤꯅ ꯉꯝꯕ ꯌꯥꯄꯣꯟꯇꯦꯅ ꯍꯧꯒꯠꯈ꯭ꯔ ꯀꯥꯟꯗꯅꯦ ꯋꯥꯛꯀꯤꯡꯁꯦ ꯆꯠ꯭ꯔ ꯀꯥꯟꯗꯅꯦ ꯑꯃꯨꯛ ꯌꯥꯝ ꯅꯨꯡꯉꯥꯏꯕ ꯍꯥꯏ ꯇꯔꯦ ꯍꯛꯆꯥꯡꯁꯦ ꯌꯥꯡꯕ ꯇꯣ
ꯑꯥ
ꯑꯗꯨꯃꯥꯏꯅ ꯑꯣꯏꯌꯦ ꯑꯁ ꯍꯧꯒꯠ ꯂꯝꯗꯥꯏꯒꯤ ꯉꯍꯥꯛꯇꯪꯁꯤꯗꯗꯤꯀꯣ ꯂꯣꯏꯔꯦ ꯂꯣꯏꯔꯦ ꯇꯟꯕꯒꯤ ꯆꯥꯡꯁꯦ ꯑꯗꯣ ꯃꯤ ꯑꯃꯅ ꯑꯩꯈꯣꯏ ꯆꯠꯃꯤꯟꯅꯕ ꯃꯁꯦꯝꯗꯣ ꯁꯨꯃꯥꯏꯅ ꯍꯧ ꯁꯨꯃꯥꯏꯅ ꯂꯥꯛꯑꯒ ꯍꯧꯗꯣꯛꯄꯁꯨ ꯌꯥꯎꯋꯦꯕ ꯑꯩꯗꯤ ꯍꯥꯏꯗꯤ ꯍꯣꯏ ꯍꯧꯒꯠꯂꯒꯦ ꯍꯥꯏ ꯐꯣꯟꯗ ꯐꯣꯟ ꯇꯧꯔꯛꯑꯒ ꯑꯣ ꯍꯧꯒꯠꯂꯣ ꯍꯥꯏꯗꯣ ꯍꯣꯏ ꯍꯧꯒꯠꯂꯒꯦ ꯍꯥꯏꯅꯔꯁꯨꯅꯦ ꯍꯣꯏ ꯍꯥꯏꯔꯒꯅꯦ ꯈꯪꯗꯦ ꯑꯌꯨꯛ ꯉꯥꯛꯇꯪꯁꯤꯗꯅꯦ ꯇꯨꯝꯙꯒꯤꯕꯁꯦ ꯌꯥꯝ ꯊꯨꯏ ꯅꯨꯃꯤꯗꯥꯡ ꯇꯨꯝꯊꯕꯁꯤꯅ ꯑꯃꯨꯛ ꯈꯔ ꯑꯗꯨꯝ ꯋꯥꯈꯜꯒꯨꯝꯕ ꯈꯜꯂꯒ ꯈꯣꯠꯄ ꯑꯗꯨꯝ ꯁꯠꯂꯥꯎ ꯇꯨꯝꯗꯗꯦꯗꯅꯀꯣ ꯍꯧꯖꯤꯛꯀꯤ ꯑꯌꯨꯛꯇ ꯃꯥꯏ ꯃꯤꯀꯞ ꯊꯣꯛꯂꯛ ꯑꯝꯃꯒ ꯍꯣꯏ ꯍꯧꯒꯠꯂꯒꯦ ꯍꯥꯏꯅ ꯍꯥꯏꯕꯗꯣ ꯃꯤꯠꯁꯦ ꯎꯏꯁꯤꯟ ꯒꯤꯕꯗ ꯇꯨꯝꯗꯕꯁꯦ ꯊꯨꯕꯅ ꯑꯃꯥꯏꯅ ꯇꯧꯔꯒꯅꯦ ꯑꯃꯨꯛ ꯍꯧꯗꯣꯛ ꯂꯥꯛꯇꯣꯏꯕ ꯍꯥꯏꯗꯤ ꯐꯣꯟ ꯇꯧꯕꯗꯨꯗ ꯍꯧꯒꯠꯇꯔꯕꯅꯤꯅ
ꯑꯗꯨꯅꯦ ꯍꯥꯏꯗꯤ ꯏꯆꯦꯍꯣꯏꯗꯤ ꯍꯥꯏꯗꯤ ꯑꯗꯨꯝ ꯅꯨꯡꯇꯤꯒꯤ ꯆꯠꯄ ꯃꯥꯜꯂꯦꯕ ꯑꯗꯅꯦ ꯑꯩꯅ
ꯁꯦ ꯉꯔꯥꯡꯗꯤ ꯆꯠꯇ꯭ꯔꯦꯕ ꯍꯥꯏꯗꯤ ꯉꯔꯥꯡꯁꯦ ꯑꯩ ꯑꯦꯛꯖꯥꯝ ꯑꯃ ꯂꯩꯌꯦꯕꯥ ꯑꯗꯨꯒꯤ ꯑꯦꯛꯖꯥꯝꯁꯦ ꯄꯨꯡ ꯀꯩꯅꯣꯗ ꯇꯧꯕꯅꯦꯕ ꯄꯨꯡ ꯇꯔꯦꯠꯀ ꯃꯤꯅꯠ ꯅꯤꯐꯨꯗ ꯇꯧꯒꯗꯕꯥ ꯑꯗꯨꯗꯒꯤꯖꯤꯗꯥ ꯑꯩꯈꯣꯏꯒꯤ ꯃꯦꯝꯁꯦ ꯃꯥ ꯏꯃꯥꯔꯖꯦꯟꯁꯤ ꯑꯃ ꯂꯥꯛꯁꯟꯗꯅ ꯄꯨꯡ ꯇꯔꯦꯠꯀ ꯃꯤꯅꯠ ꯅꯤꯐꯨꯗ ꯍꯧꯗꯧꯁꯦ ꯈꯔ ꯌꯩꯊꯔꯒ ꯄꯨꯡ ꯃꯥꯄꯜꯁꯤꯗ ꯍꯧꯔꯦꯕ
ꯑꯝ
ꯑꯗꯨꯗꯩ ꯄꯨꯡ ꯃꯥꯄꯜꯗ ꯍꯧꯔꯦ ꯄꯨꯡ ꯑꯅꯤ ꯒꯤ ꯑꯦꯛꯖꯥꯝꯅꯦꯕ ꯑꯗꯨꯗꯤ ꯃꯥꯄꯜꯗ ꯍꯧꯕꯗꯨꯅ ꯇꯔꯥ ꯇꯔꯥꯃꯥꯊꯣꯏ ꯇꯥꯔꯦꯗꯅ
ꯑꯥ
ꯄꯨꯡ ꯇꯔꯥꯃꯥꯊꯣꯏ ꯇꯥꯔꯦ ꯑꯗꯨꯒ ꯄꯨꯡ ꯇꯔꯥꯃꯥꯊꯣꯏꯁꯤꯗ ꯂꯣꯏꯁꯤꯟꯕ ꯉꯝꯗ꯭ꯔꯦꯕ ꯑꯦꯛꯖꯥꯝꯁꯦ ꯄꯨꯡ ꯀꯥꯏ ꯑꯃꯨꯒ ꯆ‌ꯣꯟꯗꯣꯔꯦ ꯇꯔꯥꯃꯥꯊꯣꯏ ꯃꯈꯥꯏꯁꯤꯗ ꯂꯣꯏꯔꯦꯕ
ꯑꯥ
ꯑꯗꯨꯗꯗꯤ ꯄꯨꯡ ꯇꯔꯥꯃꯊꯣꯏ ꯃꯈꯥꯏ ꯂꯣꯏꯔꯕꯅꯤꯅ ꯑꯃꯨꯛ ꯄꯦꯄꯔꯁꯤꯡꯗꯣ ꯊꯥꯖꯤꯟꯕ ꯈꯣꯠꯄ ꯇꯧꯕꯁꯤꯗ ꯑꯗꯨꯒ ꯕꯥꯔꯣ ꯅꯦꯠꯋꯥꯛꯛꯁꯦ ꯈꯔ ꯅꯨꯡꯉꯥꯏꯇꯗꯅ ꯄꯨꯡ ꯀꯩꯅꯣ ꯇꯥꯊꯣꯛꯈ꯭ꯔꯕ ꯑꯩꯈꯣꯏ ꯄꯤ ꯗꯤ ꯑꯦꯐ ꯁꯦꯝꯕ ꯈꯣꯠꯄ ꯑꯗꯒꯤ ꯃꯥꯒꯤ ꯄꯦꯄꯔ ꯑꯃ ꯃꯤꯡ ꯊꯥꯕ ꯑꯩꯒꯤ ꯃꯤꯡ ꯊꯥꯕ ꯍꯥꯏꯗꯤ ꯄꯦꯄꯔꯗꯨꯗ ꯈꯛꯇꯪ ꯅꯠꯇꯕꯤꯗ ꯑꯩꯈꯣꯏꯒꯤ ꯄꯤꯗꯤ ꯑꯦꯐ ꯁꯦꯝꯕꯁꯤꯗ ꯁꯨꯝ ꯊꯥꯗꯣꯏꯅꯦꯕ ꯑꯗꯨꯒꯤ ꯊꯥꯕ ꯇꯧꯕꯁꯤꯗ ꯄꯨꯡ ꯀꯩꯅꯣ ꯇꯥꯊꯣꯛꯈ꯭ꯔꯕꯅꯦꯃꯤ ꯄꯨꯡ ꯕꯥꯔꯣ ꯃꯈꯥꯏꯁꯤꯗ ꯊꯥꯔꯦ ꯑꯗꯨꯒ ꯑꯩ ꯂꯣꯏꯁ ꯈꯣꯠꯆꯕ ꯇꯧꯁꯦ ꯄꯨꯡ ꯑꯃ ꯇꯥꯔꯦ ꯄꯨꯡ ꯑꯃꯥ ꯇꯕ ꯑꯗꯒꯤꯗꯤ ꯊꯦꯡꯉꯗ꯭ꯔꯣ ꯄꯨꯡ ꯑꯃ ꯇꯥꯕ ꯍꯥꯏꯁꯦ
ꯊꯦꯡꯉꯦ ꯊꯦꯡꯉꯦ
ꯑꯗꯩ ꯇꯨꯝꯕꯗꯣ ꯊꯦꯡꯉꯦ